ꯍꯜꯂꯣ ꯐꯝꯂꯤꯌꯦ ꯅꯪꯗꯤ ꯀꯔꯤ ꯇꯧꯕ꯭ꯔꯣ
ꯐꯝꯃꯔꯣ ꯂꯦꯞꯄ ꯌꯥꯗ꯭ꯔꯣ
ꯂꯦꯞꯄ ꯌꯥꯗꯦ ꯋꯥꯕꯒꯤ ꯐꯝꯃꯤꯅꯦ
ꯑꯣ ꯑꯣ ꯌꯥꯝ ꯅꯨꯡꯉꯥꯏꯔꯦꯅꯦꯍꯥ ꯑꯌꯨꯛꯇꯤ ꯀꯩ ꯏꯟꯁꯥꯡ ꯆꯥꯕ꯭ꯔꯣ ꯇꯥꯕ꯭ꯔꯣ
ꯇꯥꯗꯕ꯭ꯔꯣ
ꯇꯥꯏ ꯇꯥꯏ ꯀꯔꯤꯅꯣ ꯅꯪꯒꯤ ꯈꯣꯟ ꯌꯥꯝꯅ ꯇꯠꯂꯦꯗ
ꯃꯐꯝ ꯇꯣꯉꯥꯟꯕꯒꯤ ꯇꯠꯄꯅꯦ
ꯂꯧꯕꯨꯛꯇꯒ ꯂꯩꯕ꯭ꯔꯣ ꯅꯨꯡꯁꯤꯠ ꯃꯈꯣꯜ
ꯍꯣꯏ ꯂꯕꯨꯛꯇ ꯈꯥꯔ ꯆꯠꯂꯤꯌꯦ
ꯑꯣ ꯑꯣ ꯊꯔꯣꯏ ꯈꯨꯟꯕꯔꯣ ꯍꯥꯍꯥꯍꯥꯍꯥ
ꯊꯔꯣꯏ ꯆꯥꯒꯟꯕꯅꯤꯅ ꯊꯔꯣꯏ ꯈꯨꯜꯂꯤꯌꯦ ꯑꯈꯣꯏꯗꯤ ꯅꯣꯏꯗꯤ ꯊꯔꯣꯏ ꯆꯥꯗ꯭ꯔꯣ
ꯍ ꯍ ꯑꯈꯣꯏ ꯑꯗꯨꯒꯨꯝꯕ ꯆꯥꯗꯦꯗ ꯊꯔꯣꯏ ꯍꯥꯎꯇꯦꯗ ꯊꯤ ꯃꯨꯏ ꯍꯥꯏꯅꯀꯣ ꯆꯥꯒꯟꯗꯦ ꯑꯈꯣꯏ ꯑꯗꯨꯒꯨꯝꯕ
ꯊꯤ ꯃꯨꯕꯅꯤꯅꯦ ꯃꯤꯅ ꯄꯥꯝꯅꯕꯁꯦ
ꯑꯦ ꯑꯣꯏꯊꯣꯛꯇꯕꯅꯤꯗ
ꯅꯪꯗꯤ ꯀꯔꯤ ꯆꯥꯕ꯭ꯔꯣ ꯑꯌꯨꯛꯇ
ꯑꯩꯗꯤ ꯀꯩꯅꯣ ꯆꯥꯏꯅꯦ ꯆꯝꯊꯣꯡ ꯆꯥꯏ ꯑꯌꯨꯛꯇ
ꯀꯔꯤ ꯆꯝ ꯊꯣꯡꯅꯣ
ꯑꯂꯨꯒ ꯀꯩꯔꯤꯀꯩꯔꯥ ꯈꯪꯗꯦ ꯑꯃꯗꯤ ꯃꯤꯡ ꯈꯪꯗꯦ ꯑꯗꯨ ꯆꯥꯏꯅꯦ ꯊꯥꯎ ꯈꯤꯇꯪ ꯉꯧꯕ
ꯈꯪꯗꯕ ꯃꯤꯡ ꯆꯥꯔꯗꯤ ꯁꯤꯒꯅꯤꯀꯣ
ꯍꯣꯏ ꯍꯣꯏ ꯍꯣꯔꯦꯟꯗꯤ ꯈꯥꯔ ꯏꯟꯁꯥꯡ ꯍꯥꯎꯍꯟꯁꯤꯔꯅ ꯈꯟꯕꯑꯗꯨꯒꯤꯀꯣ ꯈꯪꯗ꯭ꯔꯦꯅꯦꯍꯦ ꯅꯨꯡꯁꯥꯅ ꯁꯥꯕꯅꯦ ꯅꯣꯏꯅꯗꯤ ꯅꯣꯡꯒ ꯆꯨꯗ꯭ꯔꯣ
ꯅꯣꯡ ꯃꯪꯉꯤꯌꯦ ꯑꯈꯣꯏꯗꯤ
ꯑꯥ ꯅꯨꯡꯉꯥꯏꯀꯣ
ꯑꯗꯨꯒꯤ ꯊꯔꯣꯏ ꯆꯥꯔꯤꯅꯦ
ꯑꯣ ꯀꯩ ꯀꯩ ꯍꯣꯠ ꯅꯥꯕꯤꯔꯤ ꯍꯟꯗꯛꯇꯤ
ꯍꯟꯗꯛꯇꯤ ꯂꯧꯒꯤ ꯃꯇꯝꯅꯤꯅ ꯂꯧ ꯍꯣꯠꯅꯔꯤꯌꯦ
ꯑꯣ ꯅꯪꯕꯨ ꯂꯧꯒ ꯁꯨꯕ ꯍꯩꯕ꯭ꯔꯣ ꯑꯁ ꯑꯁ ꯍꯥꯍꯥꯍꯥ
ꯍꯥ
ꯀꯩꯅꯣ
ꯅꯪꯒ ꯂꯧ ꯂꯧ ꯂꯧꯒ ꯁꯨꯕ ꯍꯩꯕ꯭ꯔꯣ
ꯍꯩꯌꯦꯅꯦ ꯀꯔꯤꯅꯣ ꯃꯤ ꯑꯣꯏꯕꯅꯤꯅ ꯂꯧ ꯁꯨꯕ ꯍꯩꯅ
ꯑꯣ ꯑꯣ ꯑꯩꯗꯤ ꯈꯣꯟꯗꯥ ꯑꯗꯨꯒ ꯂꯧꯒ ꯁꯨꯕ ꯍꯩꯗꯧꯕ ꯃꯤ ꯃꯥꯟꯗꯕꯀꯣ ꯑꯗꯨꯒꯤꯅꯤꯗ
ꯅꯪꯗꯤ ꯂꯧ ꯆꯠꯇ꯭ꯔꯣ
ꯑꯩꯗꯤ ꯉꯔꯥꯡ ꯈꯛꯇꯪꯁꯨ ꯆꯠꯂꯦ ꯉꯁꯤꯁꯨ ꯆꯠꯂꯦ
ꯅꯪꯅꯕꯨ ꯍꯦꯜꯂꯦꯗ ꯂꯧ ꯆꯠꯄ ꯃꯤ ꯃꯥꯟꯗꯕ
ꯑ ꯑꯩꯈꯣꯏꯗꯤ ꯑꯗꯨꯝ ꯇꯧꯕꯅꯤꯗ ꯇꯧꯔꯛꯄꯅ ꯑꯃꯒꯣ ꯃꯤꯅ ꯑꯗꯨꯝ ꯉꯥꯡꯅ ꯑꯃ ꯑꯗꯨꯃꯥꯏ ꯑꯣꯏꯕꯅꯦ ꯑꯣꯏꯗꯤ
ꯑꯣꯏꯔꯝꯒꯅꯤꯅꯦ
ꯎꯝ ꯎꯝ ꯍꯥ ꯅꯦ ꯍꯥ ꯀꯅꯥ ꯀꯅꯥ ꯂꯩꯕ꯭ꯔꯣ
ꯃꯤ ꯌꯥꯝ ꯂꯩꯌꯦ ꯍꯨꯏ ꯍꯧꯗꯣꯡꯁꯤꯡ ꯂꯣꯏ ꯂꯩꯌꯦ
ꯑꯣꯑꯣ ꯌꯥꯝ ꯐꯩꯀꯣ ꯃꯤꯗꯤ ꯍꯨꯏ ꯑꯣꯗꯣꯡꯒ ꯌꯥꯝ ꯂꯣꯏꯀꯣ
ꯅꯪꯗꯤ ꯍꯨꯏ ꯍꯧꯗꯣꯡ ꯂꯣꯏꯗꯕ꯭ꯔꯣ
ꯂꯣꯏꯗꯦ ꯑꯩ ꯍꯨꯏ ꯍꯧꯗꯣꯡꯒ ꯄꯥꯝꯖꯗ꯭ꯔꯦ
ꯍꯨꯏꯗꯤ ꯆꯥꯔꯝꯒꯅꯤꯅꯦ
ꯑꯥ ꯍꯨꯏꯗꯤ ꯆꯥꯏꯅ ꯑꯁ ꯍꯥꯎꯕꯅꯤꯅꯦ ꯍꯧꯗꯣꯡ ꯍꯧꯗꯣꯡꯅ ꯍꯦꯟꯅ ꯍꯥꯎꯕꯅꯤꯅꯦꯍꯦ
ꯍꯧꯗꯣꯡꯗꯤ ꯑꯩꯈꯣꯏ ꯆꯥꯗꯤꯌꯦ ꯈꯪꯗꯦ
ꯑꯣꯏꯔꯣꯏ ꯑꯣꯏꯔꯣꯏ ꯑꯍꯥꯎꯕ ꯆꯤꯟꯖꯥꯛ ꯂꯣꯏꯅ ꯆꯥꯗ꯭ꯔꯗꯤ ꯌꯥꯗ꯭ꯔꯦ ꯅꯪ ꯑꯗꯨꯏꯒꯤꯅꯦ ꯌꯥꯝꯅ ꯁꯣꯏ ꯑꯦ ꯑꯗꯨ ꯑꯦ ꯆꯥꯎꯕ ꯆꯥ ꯌꯥꯏꯅ ꯑꯦꯁ ꯍꯥꯎꯕꯗꯤ ꯃꯍꯥꯎ ꯗꯤ ꯃꯍꯥꯎꯗꯤ ꯑꯗꯨꯅ ꯍꯦꯟꯕ
ꯅꯣꯏ ꯍꯧꯗꯣꯡ ꯂꯩꯔꯗꯤ ꯄꯨꯔꯛꯑꯣ ꯆꯥꯔꯁꯦ
ꯂꯩꯇꯝꯅꯤꯅꯦ ꯂꯩꯔꯗꯤ ꯑꯦ ꯄꯤꯔꯣꯏ ꯃꯤꯉꯣꯟꯗ ꯑꯩꯈꯣꯏ ꯑꯗꯨꯝ ꯆꯥꯔꯒꯦ ꯍꯧꯗꯣꯡꯕꯨꯗꯤ ꯍꯥ ꯃꯤꯉꯣꯟꯗ ꯄꯤꯅꯕ ꯍꯧꯅꯗꯦꯕ ꯍꯧꯗꯣꯡꯗꯤ
ꯐꯠꯇꯦꯕ
ꯅꯣꯏ ꯀꯥꯉꯥꯒ ꯂꯣꯏꯗ꯭ꯔꯣ
ꯀꯥꯡꯉꯥꯗꯤ ꯂꯣꯏꯗꯦꯗ ꯃꯈꯣꯟ ꯈꯨꯌꯥꯝꯗꯨꯒ ꯅꯥꯀꯣꯡ ꯄꯪꯕꯅꯦ
ꯅꯥꯀꯣꯡ ꯄꯪꯉꯥꯅꯤ ꯍꯥꯏꯕ
ꯎꯝ ꯅꯪꯗꯤ ꯀꯩꯗꯧꯉꯩꯗꯒꯤ ꯌꯥꯎꯕ꯭ꯔꯣ ꯀꯩꯗꯧꯉꯩꯗꯒꯤ ꯖꯣꯏꯟ ꯇꯧꯕ꯭ꯔꯣ
ꯀꯨꯏꯔꯦ
ꯑꯣ ꯌꯝ ꯐꯩꯀꯣ ꯃꯤꯗꯤ
ꯇꯧꯊꯣꯔꯛꯇꯕꯩ ꯋꯥꯅꯤꯗ ꯀꯨꯏꯔꯕꯅꯤꯗ
ꯑꯣ ꯑꯣ ꯍꯣꯠꯅꯕꯤꯌꯨ ꯍꯣꯠꯅꯕꯤ ꯌꯥꯝ ꯐꯕꯅꯤ ꯃꯥꯡꯕ ꯂꯩꯇꯝꯅꯦꯀꯣ
ꯃꯥꯡꯕꯨ ꯃꯥꯡꯂꯗꯤ ꯈꯪꯗꯦꯀꯣ
ꯃꯥꯡꯗꯦ ꯃꯥꯡꯗꯦ ꯁꯤꯒꯨꯝꯕꯗꯤ ꯑꯩꯅ ꯍꯥꯏꯕꯤꯔꯤꯁꯤꯅꯤ ꯎꯝꯝ ꯍꯥ ꯍꯣꯔꯦꯟꯗꯤ ꯀꯩ ꯌꯦꯟꯁꯥꯡ ꯃ ꯆꯥꯗꯣꯏꯅꯣ ꯅꯣꯏꯗꯤ ꯍꯥ
ꯍꯣꯔꯦꯟꯗꯤ ꯀꯅꯅꯥ ꯆꯥꯛ ꯊꯣꯡꯗꯣꯏꯅꯣ
ꯈꯪꯗꯦꯗ ꯏꯆꯦ ꯃꯥ ꯂꯩꯌꯦ ꯈꯔ ꯅꯨꯄꯥ ꯈꯔ ꯃꯟꯇꯛꯇꯧꯕ ꯑꯃ ꯑꯗꯨꯅ ꯊꯣꯡꯉꯦꯗ ꯑꯩꯈꯣꯏꯗꯤ
ꯑꯣ ꯅꯪꯅꯗꯤ ꯊꯣꯡꯕ ꯌꯥꯗꯕ꯭ꯔꯣ
ꯑꯦꯁ ꯅꯨꯄꯥꯅ ꯆꯥꯛ ꯊꯣꯡꯍꯧꯅꯕ꯭ꯔꯣꯗ
ꯅꯨꯄꯥꯗꯤ ꯑꯗꯨꯗꯤ ꯆꯥꯛ ꯆꯥꯒꯅꯨ ꯅꯨꯄꯤ ꯈꯇꯪ ꯊꯣꯡꯕ ꯑꯣꯏꯔꯗꯤ
ꯆꯥꯗꯕ ꯃꯇꯝꯁꯨ ꯂꯩꯗ ꯍꯥꯏꯕꯤꯔꯤꯕ ꯍꯥꯏꯕꯤꯔꯤꯕ ꯆꯥꯛ ꯆꯥꯗꯕ ꯃꯇꯝꯁꯨ ꯂꯩꯗ ꯑꯈꯣꯏ
ꯑꯣꯏꯔꯝꯒꯅꯤ
ꯎꯝ ꯎꯝ
ꯄꯨꯛ ꯍꯥꯡꯕꯅꯤꯅꯀꯣ ꯆꯐꯨꯒ ꯂꯣꯏ ꯆꯥꯔꯝꯗꯧ ꯃꯥꯜꯂꯦꯗ
ꯑꯩꯈꯣꯏ ꯆꯥꯛ ꯍꯥꯟꯅꯗꯤ ꯌꯥꯝ ꯆꯥꯔꯝꯕꯅꯤ ꯍꯧꯖꯤꯛꯇꯤ ꯌꯥꯝ ꯆꯥꯗꯦꯗ
ꯈꯣꯟꯗꯗꯨꯒ ꯌꯥꯝ ꯌꯥꯝ ꯆꯥꯗꯧꯕ ꯃꯤ ꯃꯥꯜꯂꯦꯗ
ꯎꯝ ꯎꯝ ꯑꯗꯨꯅꯦꯕ ꯃꯤꯅ ꯍꯥꯏꯕꯗꯤ ꯑꯗꯨꯝ ꯉꯥꯡꯕꯀꯣ ꯇꯧꯔꯛꯄꯅ ꯈꯔ ꯇꯣꯉꯥꯟꯕꯅꯦ ꯑꯩꯗꯤ ꯃꯤꯅ ꯑꯗꯨꯃꯥꯏꯅ ꯇꯧꯔꯝꯅꯤ ꯍꯥꯏꯕꯗꯨ ꯇꯧꯗꯕꯀꯣ ꯇꯧꯔꯝꯃꯔꯣꯏ ꯍꯥꯏꯕꯗꯨ ꯑꯃꯨꯛꯀ ꯇꯧꯕ ꯍꯦ ꯍꯦ ꯍꯥ ꯂꯩꯔꯣꯏꯗ
ꯀꯣꯏꯒ ꯀꯣꯏꯒ ꯌꯥꯝ ꯍꯧꯔꯝꯗꯧ ꯃꯥꯂꯦꯀꯣ ꯈꯣꯟꯗꯥꯁꯤꯗꯤ
ꯄꯥꯅꯤ ꯐꯥꯒꯤꯔꯣ ꯑꯩꯈꯣꯏ ꯀꯩꯅꯣꯅꯤꯅꯦ ꯀꯣꯏꯍꯧꯗꯗꯤ ꯅꯨꯄꯥ ꯃꯥꯟꯗꯦꯅꯦ ꯑꯩꯈꯣꯏꯗꯤ
ꯀꯅꯥꯅ ꯍꯥꯏꯔꯤꯕꯅꯣ ꯅꯥꯇꯨꯅ ꯍꯥꯏꯕ꯭ꯔꯣ
ꯑꯗꯨꯃꯥꯏꯅ ꯍꯥꯏꯅꯦ ꯀꯣꯏ ꯂꯩꯇꯗꯤ ꯅꯨꯄꯥ ꯃꯥꯟꯗꯦ ꯍꯥꯏꯕ ꯑꯗꯨꯒꯤꯒꯣ ꯑꯩꯅ ꯌꯣꯛ ꯈꯥꯏꯔꯤꯕꯁꯤꯗ
ꯀꯣꯏ ꯌꯝꯃꯗꯤ ꯂꯥꯏꯆꯪꯗꯦ ꯍꯥꯏꯕꯅꯦꯀꯣ
ꯍꯣꯏ ꯍꯣꯏ ꯍꯣꯏ ꯇꯤꯟ ꯀꯥꯡꯒ ꯆꯪꯗ꯭ꯔꯦ ꯍꯥꯍꯥꯍꯥ ꯍꯥꯏꯕꯤꯔꯤꯕ ꯅ ꯅꯪꯁꯨ ꯅꯪ ꯑꯗꯨ ꯅꯣꯏ ꯍꯤꯔꯣꯗ ꯍꯥꯏꯌꯣꯅ ꯀꯣꯏ ꯈꯔ ꯌꯣꯛꯅ ꯈꯔ ꯌꯣꯛꯅꯕ
ꯑꯩꯈꯣꯏꯗꯤ ꯑꯩꯅ ꯌꯣꯛꯍꯟꯗꯕꯗꯣ
ꯁꯛꯀ ꯏꯊꯤ ꯗꯤꯔꯝꯅꯤꯗ
ꯀꯗꯥꯏꯗꯒꯤ ꯃꯤ ꯋꯥꯠꯂꯤ ꯀꯩꯅꯣ
ꯏꯀꯪ ꯍꯦꯛ ꯀꯪꯉꯒ ꯁꯛꯀ ꯊꯤꯔꯝꯅꯤꯗ ꯍꯥꯍꯥ ꯑꯩ ꯃꯤꯠꯇ ꯎꯨꯏꯗ ꯍꯦꯍꯦ
ꯍꯥꯏꯅꯤꯡꯗ꯭ꯔꯦꯗꯀꯣ
ꯎꯄꯥꯥꯏ ꯂꯩꯖꯗꯦꯀꯣ
ꯑꯩꯈꯣꯏꯗꯧꯅ ꯐꯖꯔꯝꯃꯣꯏꯗ ꯅꯇꯨꯗꯣ
ꯑꯍꯥ ꯍꯥꯢ ꯅꯪꯉꯣꯟꯗꯒꯤꯗꯤ ꯍꯦꯜꯂꯦꯗ ꯆꯥꯝꯃꯃꯨꯛ ꯍꯦꯜꯂꯦꯗ
ꯎꯝ ꯍꯦꯜꯂꯣꯢ ꯍꯦꯜꯂꯣꯢ ꯏꯁ ꯐꯖꯕ ꯐꯖꯕꯅ ꯐꯖꯕꯁꯤꯡ ꯊꯤꯒꯅꯨ ꯊꯕꯛ ꯍꯩꯕ ꯊꯤꯌꯣ ꯊꯕꯛ ꯍꯩꯕ ꯊꯤꯌꯣ
ꯑꯦ ꯊꯕꯛꯁꯨ ꯍꯩꯕ ꯂꯣꯏꯅ ꯍꯩ ꯂꯣꯏꯅ ꯐꯥꯕꯅꯦ ꯑꯦꯁ ꯐꯥꯒꯤ ꯅꯠꯇꯦꯍꯦ ꯑꯥ ꯀꯥꯐꯤꯅꯦ ꯍꯥꯏꯔꯨꯔꯅꯨ
ꯑꯗꯨꯒꯨꯝꯕ ꯅꯨꯄꯤꯁꯤꯅꯦꯀꯣ ꯑꯗꯨꯒꯨꯝꯕ ꯅꯨꯄꯤꯁꯤ ꯁꯤꯅꯦ ꯏꯃꯨꯡ ꯀꯥꯏꯕꯗꯣ
ꯍꯥꯏꯐꯝ ꯍꯥꯏꯐꯝꯒ ꯂꯩꯔꯣꯏꯀꯣ
ꯑꯦꯁ ꯌꯦꯡꯕꯨ ꯌꯦꯡꯅꯤꯡꯈ꯭ꯔꯦꯗ ꯑꯩꯗꯤ
ꯌꯦꯡꯉꯣ ꯌꯦꯡꯉꯣ ꯀꯣꯟꯅ ꯈꯪꯉꯛꯀꯅꯤꯗ ꯀꯣꯟꯅ ꯐꯣꯇꯣ ꯑꯃꯁꯨ ꯊꯥꯕꯤꯔꯛꯀꯦ
ꯌꯥꯏꯌꯦ ꯍꯣꯏ ꯊꯥꯔꯛꯑꯣ ꯂꯥꯢꯛ ꯁ꯭ꯌꯦꯔ ꯁꯕꯞꯁꯀ꯭ꯔꯥꯏꯞ ꯇꯧꯕꯤꯒꯦ
ꯑꯣ ꯑꯣ ꯑꯣ ꯍꯧꯖꯤꯛꯇꯤ ꯉꯜꯂꯤꯗꯅ ꯑꯗꯨꯒꯨꯝꯕ ꯊꯥꯅꯕ ꯃꯇꯝꯗꯣ ꯌꯧꯐꯥꯠꯇ꯭ꯔꯤꯕ
ꯑꯩꯅ ꯈꯪꯕ ꯃꯤ ꯑꯣꯏꯔꯒꯗꯤ ꯍꯥꯏꯕꯤꯒꯦ
ꯍꯥ ꯍꯥ ꯍꯥ ꯍꯥ ꯈꯔ ꯇꯣꯉꯥꯟꯕꯅꯦꯍꯦ ꯑ ꯑꯁꯋꯥꯏꯗꯒꯤ ꯅꯠꯇꯦ
ꯐꯥꯖꯩꯗ ꯆꯤꯡꯅꯨꯡ ꯃꯅꯨꯡ ꯑꯣꯏꯗꯧ ꯃꯥꯜꯂꯤꯗ ꯑꯥ
ꯆꯤꯡꯅꯨꯡ ꯃꯅꯨꯡꯔꯥ ꯒꯥꯔꯤ ꯃꯅꯨꯡꯔꯥ ꯅꯨꯡ ꯃꯅꯨꯡꯗꯔ ꯂꯩꯕꯥꯛ ꯃꯅꯨꯡꯗꯔ ꯑꯣꯏꯕꯅꯦ ꯑꯗꯨꯅ ꯍꯦꯟꯅ ꯐꯕꯅꯦꯗ
ꯑꯗꯨꯗꯒꯤ ꯊꯣꯔꯛꯄ ꯅꯨꯄꯤꯁꯤꯡꯗꯤ ꯀꯥꯞꯄꯅꯦꯀꯣ
ꯅ ꯈꯔ ꯅꯩꯔꯛꯀꯅꯤ ꯈꯔ ꯇꯧꯔꯛꯀꯅꯤ ꯎꯝ ꯎꯝ ꯎꯝ ꯇꯧꯔꯛꯀꯅꯤ ꯇꯧꯔꯛꯀꯅꯤ
ꯅꯣꯏ ꯏꯁꯤꯡ ꯇꯥꯗ꯭ꯔꯣ
ꯈꯪꯗꯦ ꯄꯥꯔꯤ ꯊꯣꯛꯇ꯭ꯔꯤꯗ ꯍꯣꯏ ꯅꯛꯁ ꯈꯣꯢ ꯃꯄꯥꯅꯤ ꯊꯣꯛꯇ꯭ꯔꯤꯌꯦ ꯅꯣꯡ ꯆꯨꯏꯀꯣ ꯍꯧꯖꯤꯛꯇ ꯉꯥꯢꯔꯤ ꯅꯨꯡꯁꯥ ꯊꯣꯛꯄ ꯑꯦ ꯇꯥꯗ꯭ꯔꯤ ꯍꯥꯏ ꯑꯩꯈꯣꯏꯗꯗꯤ ꯅꯣꯏꯗ ꯇꯥꯕ꯭ꯔꯣ
ꯏꯔꯨ ꯐꯥꯎ ꯏꯔꯨꯨꯔꯝꯃꯔꯣꯏꯅꯦ ꯑꯗꯨꯗꯤ
ꯎꯝ ꯎꯝ ꯅ ꯢ ꯏꯔꯨꯗꯤ ꯇꯨꯝꯂꯝꯗꯥꯏꯗ ꯅꯨꯡꯇꯤꯒꯤ
ꯆꯤꯡ ꯅꯩꯗ ꯑꯩꯗꯤ
ꯅꯪꯒꯤ ꯐꯣꯟꯗꯣ ꯁꯥꯏꯂꯦꯟꯗ ꯊꯝꯃꯣ ꯚꯥꯏꯕ꯭ꯔꯦꯁꯟꯒꯨꯝꯕ ꯄꯤꯒꯅꯨ
ꯑꯩꯍꯥ ꯅꯪꯁꯨ ꯌꯥꯝ ꯄꯪꯉꯦꯀꯣ ꯌꯥꯝ ꯇꯥꯛꯄꯤꯔꯒꯀꯣ
ꯌꯥꯗꯕꯩꯅꯤꯅꯦ
ꯑꯣꯏꯔꯣꯏ ꯑꯣꯏꯔꯣꯏ ꯇꯥꯕꯅ ꯑꯃꯗ
ꯍꯣꯏꯅꯦ ꯇꯥꯕꯅ ꯑꯃ ꯊꯣꯛꯄꯅ ꯑꯃ ꯇꯧꯔꯤꯌꯦ ꯑꯩꯈꯣꯏꯁꯦ ꯀꯃꯥꯏ ꯇꯧꯗꯣꯏꯅꯣ ꯈꯪꯗ꯭ꯔꯦ ꯇꯥꯕꯅ ꯑꯃ ꯊꯣꯛꯄꯅ ꯑꯃ
ꯃꯤ ꯑꯣꯏꯔꯣꯏꯀꯣ
ꯃꯤ ꯌꯥꯝ ꯑꯣꯏꯈ꯭ꯔꯦ ꯀꯩꯅꯣ ꯄ꯭ꯔꯤꯊꯤꯕꯤꯗ ꯑꯗꯨ ꯉꯥꯛꯇꯅꯤꯅꯦ ꯃꯤ ꯑꯣꯏꯔꯤꯗꯣ
ꯑꯣ ꯑꯣ ꯑꯣꯏꯔꯝꯃꯅꯤ ꯑꯣꯏꯔꯝꯃꯅꯤ ꯑꯗꯨ ꯃꯤꯗꯤ ꯑꯃꯇ
ꯇꯧꯕ ꯇꯧꯕꯤꯕ ꯃꯃꯜ ꯀꯥꯎꯔꯦꯒꯨꯝꯁꯤꯗ
ꯑꯣ ꯑꯣ ꯑꯣ ꯀꯔꯤ ꯀꯔꯒꯤꯅꯣ ꯅꯪꯒꯤꯗꯣ ꯅꯪꯒꯤ ꯋꯥꯗꯣ ꯅꯥꯇꯩ ꯆꯥꯗꯕ ꯋꯥ ꯉꯥꯡꯅꯒꯨꯝꯁꯤꯗ ꯍꯥꯍꯥ ꯀꯔꯤꯅꯣ ꯅꯪꯁꯨ ꯑꯩꯈꯣꯏꯔꯣ
ꯉꯥꯅꯨ ꯂꯩꯔꯗꯤ ꯌꯦꯟꯅꯁꯤꯗꯅ
ꯉꯥꯅꯨ ꯂꯩꯇꯦ ꯉꯥꯅꯨ ꯂꯩꯇꯦ ꯑꯩꯈꯣꯏ ꯑꯗꯨꯒꯨꯝꯕ ꯖꯤꯕ ꯂꯣꯏꯗꯦ ꯑꯩꯈꯣꯏ
ꯑꯗꯨꯗꯤ ꯀꯔꯤꯒꯤ ꯖꯤꯕ ꯉꯥꯛꯇ ꯂꯣꯏꯕ꯭ꯔꯥ ꯅꯣꯏꯕꯨ
ꯃꯤꯒꯤ ꯖꯤꯕ
ꯆꯤꯡꯅꯩꯗ ꯃꯤꯒꯤ ꯖꯤꯕꯥꯁꯦ
ꯃꯤꯒꯤ ꯖꯤꯕ ꯉꯥꯛꯇꯅꯦ ꯑꯩꯈꯣꯏꯅ ꯂꯣꯏꯔꯤꯁꯦ ꯂꯣꯏꯈꯥꯏꯔꯤꯁꯦ
ꯐꯩꯌꯦ ꯐꯩꯌꯦ ꯍꯣꯠꯅꯕꯤꯌꯨ
ꯈꯔ ꯇꯧꯔꯛꯀꯅꯤ ꯍꯥꯏꯕ ꯅꯠꯇ꯭ꯔꯣ
ꯇꯧꯔꯀ ꯀꯩꯅꯤꯅꯦ ꯎꯗ꯭ꯔꯣ
ꯎꯝ ꯎꯝ ꯎꯝ ꯅꯩꯔꯦ ꯅꯩꯔꯦ ꯅꯪꯁꯦ ꯅꯪꯁꯦ ꯀꯨꯏꯗ꯭ꯔꯦꯀꯣ ꯉꯥꯎꯅꯤ ꯅꯪꯁꯦ
ꯍꯧꯔꯕꯅꯦ ꯀꯩꯅꯣ ꯂꯝꯕꯤꯗ ꯆꯠꯄ ꯍꯧꯔꯕꯅꯤꯅꯦ
ꯎꯝ ꯎꯝ ꯎꯝ ꯎꯝ ꯆꯠꯂꯅꯤ ꯆꯠꯂꯅꯤ ꯍꯧꯔꯅꯤ
ꯒ꯭ꯌꯥꯟꯇꯗꯦ ꯒ꯭ꯌꯥꯟꯇꯗꯦ
ꯅꯨꯡꯁꯥꯥꯁꯦ ꯐꯣꯡ ꯐꯣꯡ ꯁꯥꯎꯒꯠꯂꯦꯗ ꯍꯧꯖꯤꯛꯁꯦ ꯀꯩꯅꯣꯍꯦ ꯅꯨꯃꯤꯠ ꯇꯥꯔꯝꯗꯥꯏꯗ ꯕꯦꯔꯥꯅꯤꯍꯦ
ꯀꯩꯅꯣ ꯅꯊꯟꯗ ꯃꯨꯔꯨꯝ ꯃꯨꯔꯨꯝ ꯁꯣꯜꯂꯤꯗꯣ
ꯅꯨꯡꯁꯥꯁꯤꯕꯨ ꯍꯥꯏꯕ ꯌꯥꯝ ꯁꯥꯒꯠꯂꯦꯕ ꯍꯨꯖꯤꯛꯁꯦ
ꯃꯄꯥꯟ ꯊꯣꯛꯇꯕꯩꯅꯤꯅꯦ ꯃꯅꯨꯡ ꯈꯔ ꯊꯣꯛꯎꯅꯦ
ꯃꯅꯨꯡꯗ ꯊꯣꯛꯇꯣꯕ ꯑꯣ ꯑꯣ
ꯃꯄꯥꯟꯗ ꯈꯔ ꯊꯣꯛꯄ ꯇꯝꯃꯣ ꯍꯥꯏꯕꯅꯦ
ꯑꯣ ꯑꯣ ꯑꯣ
ꯇꯝꯅꯁꯨꯝ ꯃꯔꯥꯏꯅ ꯑꯗꯨꯝ ꯍꯩꯒꯅꯤꯗ ꯁꯪꯗꯝꯅꯤꯗ ꯈꯣꯏꯗꯤ
ꯇꯝꯁꯦ
ꯑꯉꯥꯎꯕ ꯌꯥꯝꯃꯒ ꯀꯣ ꯅꯪꯒꯨꯝꯕ ꯌꯥꯝꯃꯟꯕꯒꯤ ꯌꯥꯗ꯭ꯔꯤꯅꯦ ꯄꯤꯊꯤꯕꯤꯁꯦ ꯂꯨꯝꯃꯦꯅꯤ
ꯂꯨꯝꯕꯒꯤꯅꯤꯅꯦ ꯍꯧꯖꯤꯛꯐꯥꯎ ꯄꯥꯏꯔꯒ ꯆꯠꯇ꯭ꯔꯥꯕꯗꯣ
ꯁꯥꯗ ꯂꯣꯏꯔꯦ ꯃꯤ ꯌꯥꯝꯃꯟꯒ꯭ꯔꯦꯕ
ꯁꯥꯕꯅ ꯐꯥꯔꯕꯅꯦ ꯑꯩꯈꯣꯏꯗꯤ ꯅꯣꯡꯃꯪꯕꯒꯤ ꯌꯥꯝ ꯅꯨꯡꯉꯥꯏꯔꯤ
ꯑꯦꯑꯥ ꯅꯨꯡꯉꯥꯏꯅꯤ ꯅꯨꯡꯉꯥꯏꯅꯤ
ꯑꯦꯟꯇꯥꯇꯦ
ꯎꯝ